ꯍꯜꯂꯣ
ꯍꯜꯂꯣ ꯋꯥꯠ ꯗꯨ ꯌꯨ ꯋꯥꯟ
ꯍꯥ ꯅꯍꯥꯟꯒꯤꯗꯣ ꯍꯪꯉꯛꯑꯕꯅꯦ ꯀꯩꯅꯣꯒꯤꯗꯣ ꯑꯥ ꯀꯩ ꯑꯩꯈꫭꯏꯕꯥꯅꯤꯒꯤꯗꫭ
ꯏꯁꯇꯦꯅꯣ
ꯏꯁꯇꯦꯅꯣꯒꯤꯗꯣ ꯍꯪꯉꯛꯑꯦ ꯏꯁꯇꯦꯅꯣꯒꯤꯗꯨ ꯅꯣꯏ ꯗꯥꯅ ꯍꯥꯏꯕꯗꯨꯒ ꯆꯥꯞ ꯃꯥꯟꯅꯩ ꯑꯩꯈꯣꯏ ꯇꯥꯏꯄꯤꯡꯒꯤꯅꯦꯌꯦ ꯑꯦꯁꯤꯁꯇꯦꯟ ꯀꯩꯀꯥ ꯌꯥꯎꯔꯤꯗꯨꯁꯨ ꯄꯨꯂꯞ ꯄꯨꯟꯗꯣꯏꯅꯦꯌꯦ ꯑꯥ ꯀꯩꯅꯣ ꯇꯧꯕꯗ ꯑꯌꯥꯝꯕ ꯑꯥ ꯑꯣꯐꯤꯁ ꯀꯤ ꯐꯥꯏꯜ ꯁꯨꯕ ꯈꯣꯠꯄꯗ ꯑꯗꯨꯁꯨ ꯂꯣꯏ ꯌꯥꯎꯗꯣꯏꯅꯦꯌꯦ ꯑꯗꯨ ꯇꯝꯗꯣꯏꯗꯣ
ꯑꯗꯨꯅ ꯑꯗꯨ ꯑꯣꯏꯅ ꯇꯝꯁꯦ ꯍꯥꯏ ꯅꯠꯇ꯭ꯔꯣ ꯑꯗꯨꯅ ꯐꯠꯇ꯭ꯔꯣ
ꯀꯥꯟꯅꯗ꯭ꯔꯣ ꯑꯗꯨꯗꯤ ꯑꯩꯅ ꯇꯥꯃꯣ ꯀꯥꯟꯅꯗ꯭ꯔꯥ ꯑꯩꯈꯣꯏꯒ ꯑꯗꯨꯝ ꯀꯥꯟꯅꯩ ꯀꯩꯅꯣ ꯍꯧꯖꯤꯛꯇꯤ ꯒꯣꯔꯃꯦꯟꯒꯤꯁꯨ ꯑꯗꯒꯤ ꯀꯝꯄꯅꯤꯒꯤ ꯑꯣꯏꯔꯁꯨ ꯑꯗꯨꯒꯨꯝꯕ ꯉꯥꯛꯇ ꯂꯣꯏ ꯇꯧꯅꯔꯝ ꯇꯝꯕꯨ ꯇꯝꯃꯗꯤ ꯀꯥꯟꯅꯗꯕ ꯂꯩꯇꯦ ꯆꯍꯤ ꯑꯅꯤ ꯑꯣꯏꯅꯤ ꯍꯥꯏꯕꯀꯣ
ꯑꯝ
ꯑꯗꯣ ꯃꯥꯅ ꯊꯥꯖꯤꯟꯕꯤꯒꯦ ꯇꯧꯕ ꯀꯥꯟꯁꯤꯗꯅꯦ ꯀꯩꯅꯣ ꯇꯧꯔꯛꯄ ꯐꯣꯟ ꯑꯣ ꯇꯤ ꯄꯤ ꯑꯗꯒꯤ ꯑꯙꯥꯔ ꯀꯩ ꯀꯔꯥ ꯂꯣꯏ ꯆꯪꯕꯗꯣ ꯑꯗꯨꯒꯤ ꯊꯥꯖꯤꯟꯕ ꯌꯥꯗꯦꯕ ꯁꯥꯏꯕꯔ ꯑꯃ ꯆꯠꯂꯒ ꯊꯥꯖꯤꯜꯂꯨꯁꯦꯕ ꯅꯪ ꯑꯗꯨ ꯑꯗꯨꯝ ꯂꯩꯔꯒꯅꯦ ꯁꯨꯡꯒꯣꯏ ꯑꯣꯏꯔꯒ
ꯍꯣ ꯂꯥꯛꯑꯒꯦ ꯑ ꯑꯩꯗꯣ ꯀꯩꯅꯣ ꯇꯧꯗꯦꯕ ꯑꯗꯨ ꯊꯥꯖꯃꯤꯟꯅꯁꯦꯕꯀꯣ ꯑꯩꯒꯤ ꯀꯩꯅꯣꯒꯤꯗꯣ ꯑꯣ ꯕꯤ ꯁꯤꯒꯤꯗꯣ
ꯑꯣ
ꯑꯗꯨꯗꯣ ꯃꯇꯝ ꯂꯣꯏꯈ꯭ꯔꯒꯗꯤ ꯔꯤꯅ꯭ꯌꯨ ꯇꯧꯕꯗꯣ ꯃꯣꯏ ꯌꯥꯔꯝꯒꯗ ꯌꯥꯝ ꯈꯪꯗꯦꯅꯗꯤ ꯍꯥꯏꯌꯦꯕꯀꯣ ꯑꯗꯣ ꯑꯩꯅ ꯌꯥꯗ꯭ꯔꯒꯅ ꯃꯇꯝ ꯂꯩꯔꯤꯕꯅꯤꯅ ꯗꯦ ꯐꯣꯔꯇꯤꯟꯗ ꯑꯩꯒꯤ ꯂꯥꯁ ꯗꯦꯠꯅꯦ ꯑꯗꯨ ꯇꯧꯍꯧꯔꯒꯗꯤ ꯗꯦꯠ ꯐꯣꯔꯇꯤꯟꯗꯕꯨ ꯅꯪꯉꯁꯨ ꯅꯠꯇ꯭ꯔꯥ ꯊꯥꯖꯤꯜꯍꯧꯒꯦ ꯑꯗꯩ ꯍꯧꯖꯤꯛꯇꯤ ꯅꯦꯠ ꯀꯩ ꯩꯀꯥ ꯌꯥꯝ ꯅꯨꯡꯉꯥꯏꯇꯕꯃꯤꯅ ꯑꯗꯨꯁꯨ ꯈꯟꯗ ꯌꯥꯗꯦꯗꯅ ꯑꯗꯨꯒꯤ ꯑꯩꯅ ꯍꯥꯏꯈꯤꯕꯅꯦꯕ ꯑꯗ ꯑꯩꯈꯣꯏꯗ ꯍꯥꯟꯅꯗꯤꯅꯦ ꯑꯗꯨꯝ ꯍꯥꯏꯔꯛꯑꯦꯕ ꯊꯥꯖꯤꯜꯂꯨ ꯃꯥ ꯉꯍꯥꯟꯗꯒꯤꯩ ꯀꯣꯏꯏꯔꯣꯅꯦꯕ ꯃꯃꯥꯡ ꯃꯃꯥꯡꯗꯩꯅꯦꯕ ꯍꯥꯏꯔꯛꯏꯁꯦ ꯁꯤꯁꯦ ꯇꯝꯐꯝ ꯂꯩꯔꯤ ꯇꯝꯃꯨ ꯇꯝꯃꯨ ꯀꯣꯆꯤꯡ ꯆꯠꯂꯣ ꯆꯠꯂꯣꯅꯦ ꯑꯗ ꯃꯥꯅꯁꯨ ꯍꯧꯖꯤꯛ ꯍꯥꯏꯔꯤꯁꯦ ꯀꯥꯟꯅꯩ ꯑꯁꯤꯗꯤ ꯀꯥꯟꯅꯗꯕ ꯅꯠꯇꯦ ꯑꯩꯈꯣꯏꯅꯕꯨ ꯐꯖꯅ ꯎ ꯍꯩꯅ ꯐꯖꯅ ꯇꯝꯃꯒꯗꯤ ꯑꯗꯨꯝ ꯊꯕꯛ ꯆꯪꯕꯒꯤ ꯆꯥꯟꯁꯇꯣ ꯑꯗꯨ ꯌꯥꯝ ꯋꯥꯡꯉꯦ ꯁꯤꯅꯦꯕ ꯃꯣꯏ ꯍꯥꯏꯔꯛꯏꯁꯤꯁꯨ
ꯑꯗꯨ ꯍꯧꯖꯤꯛꯇꯤ ꯑꯣꯐꯤꯁ ꯐ ꯑꯣꯐꯤꯁ ꯋꯥ ꯂꯣꯏ ꯁꯨꯅꯔꯕꯅꯦꯕ ꯍꯧꯖꯤꯛꯇꯤ ꯗꯥ ꯑꯣꯔꯁꯟꯒꯤ ꯐꯥꯎꯕꯀꯣ ꯇꯣꯂꯣꯞ ꯁꯥꯕꯒꯤ ꯁꯤꯒꯨꯝꯕ ꯄꯥꯏꯅꯕ ꯈꯣꯠꯅꯕ ꯃꯤ ꯂꯩꯇꯕ ꯑꯩꯅ ꯊꯑꯣꯏꯅ ꯇꯝꯕꯒ ꯆꯠꯅꯔꯤꯛꯅꯦꯕ
ꯑꯗꯨꯅꯦ ꯑꯗꯨꯑꯣꯏꯗꯤ ꯑꯁꯤ ꯆꯍꯤꯅꯤ ꯍꯥꯏꯁꯦ ꯑꯃꯔꯣꯝꯗ ꯍꯥꯏꯔꯒ ꯑꯩꯈꯣꯏꯅ ꯀꯣꯆꯤꯡ ꯆꯠꯀꯨꯝꯕꯅꯦꯕ ꯅꯠꯇ꯭ꯔꯥ
ꯃꯥꯅꯦ ꯁꯤ ꯁꯤ ꯆꯟ ꯆꯠ ꯑꯇꯣꯞꯄꯁꯨ ꯑꯗꯨꯝ ꯌꯦꯡ ꯌꯥꯅꯦꯕ
ꯌꯥꯅꯦꯕ ꯑꯗꯣ ꯃꯣꯏ ꯍꯧꯖꯤꯛꯀꯤꯁꯦ ꯒꯣꯣꯔꯔꯃꯦꯟꯒꯤ ꯏꯁꯀꯤꯝꯅꯤꯗꯅ ꯑꯗꯣ ꯏꯁꯀꯤꯝ ꯍꯥꯏꯔꯒ ꯃꯣꯏ ꯐꯖꯅ ꯇꯧꯕ ꯇꯧꯗꯕ ꯂꯩꯗꯅ
ꯎꯝ
ꯗꯣ ꯑꯗꯨꯁꯨ ꯐꯖꯅ ꯇꯧꯕꯖꯥꯠꯂꯕ ꯁꯤ ꯃꯐꯝꯁꯦ
ꯇꯧꯒꯅꯤ ꯀꯩꯅꯣ ꯇꯧꯗ꯭ꯔꯒꯁꯨ ꯇꯧꯗ꯭ꯔꯒꯁꯨ ꯁꯥꯔꯇꯤꯐꯤꯀꯦꯠꯇꯤ ꯐꯪꯒꯅꯤ ꯑꯗꯣ ꯀꯥꯟꯅꯗꯗꯤ ꯀꯥꯟꯗ ꯑꯗꯨꯝ ꯇꯧꯗꯕ ꯍꯥꯏꯁꯦ ꯑꯗꯨꯝ ꯑꯣꯖꯥꯗꯤ ꯇꯥꯛꯇꯤ ꯇꯥꯛꯇꯣꯏꯅꯤ ꯑꯩꯈꯣꯏꯅ ꯍꯪꯉꯤꯕ ꯑꯣꯖꯥꯅ ꯇꯥꯛꯇꯁꯨ ꯑꯩꯈꯣꯏꯅ ꯄ꯭ꯔꯥꯏꯚꯦꯠ ꯑꯣꯏꯅ ꯆꯠꯂꯒ ꯍꯪꯈꯅꯦꯦ ꯑꯗꯨꯝ ꯇꯧꯔꯗꯣ ꯑꯩꯈꯣꯏ ꯑꯗꯨꯝꯩꯖꯔꯦ
ꯑꯗꯨꯅꯦ ꯑꯗꯨꯅꯦ ꯑꯩꯈꯣꯏꯗꯟꯁꯨ ꯑꯩꯅ ꯂꯦꯞꯇꯣꯞꯇꯣ ꯑꯝꯇ ꯑꯗꯨ ꯂꯦꯞꯇꯣꯞ ꯆꯪꯗ ꯌꯥꯔꯣꯏ ꯂꯦꯞꯇꯣꯞꯇꯣ ꯑꯝꯇ ꯎꯝ ꯀꯩꯅꯣ ꯇꯧꯒꯦꯅ ꯑꯩꯅ ꯍꯥꯏꯕꯅꯦꯕ ꯑꯗ ꯁꯤꯗ ꯅꯣꯏꯅ ꯂꯦꯞꯇꯣꯞꯇꯤ ꯑꯗꯨ ꯂꯦꯞꯇꯣꯞ ꯑꯗꯨ ꯇꯝꯃꯒ ꯂꯦꯞꯇꯣꯞ ꯂꯩꯇ ꯌꯥꯗꯦ ꯍꯥꯏꯕꯒꯤ ꯄꯣꯠ ꯂꯩꯇꯦ ꯀꯩꯅꯣ ꯇꯧ ꯐꯣꯟꯗꯣ ꯑꯗꯨꯝ ꯇꯧ ꯅꯁꯥꯅ ꯐꯖꯅ ꯍꯥꯏꯗꯤ ꯃꯇꯝ ꯑꯍꯥꯡꯕꯗ ꯇꯧꯖꯔꯒꯗꯤ ꯀꯩꯁꯨ ꯅꯠꯇꯦ ꯈꯣꯠꯇꯦꯅ ꯍꯥꯏꯔꯝꯕꯅꯦꯕ
ꯃꯇꯝ ꯂꯩꯇꯕꯁꯨ ꯅꯠꯇꯦꯅ ꯑꯩꯃꯥꯏꯅ ꯑꯗꯨꯝ ꯂꯩꯗꯅ ꯑꯃ ꯑꯃꯗꯨꯒꯤꯗꯣ ꯌꯦꯡꯊꯣꯛꯑꯁꯦ ꯑꯗꯨꯒ ꯇꯧꯔꯁꯦ ꯑꯃꯗꯨ ꯃꯊꯥ ꯌꯥꯝ ꯇꯤ ꯆꯥꯏꯔꯤꯕꯅꯦ
ꯑꯗꯨꯅꯦ ꯑꯗꯣ ꯑꯩꯈꯣꯏ ꯁꯤꯒꯤꯁꯤꯗꯤ ꯇꯧꯍꯧꯔꯁꯦ ꯍꯥꯏꯗꯤ ꯇꯝꯕꯅꯗꯤ ꯈ꯭ꯋꯥꯏ ꯕꯦꯁꯅꯦ
ꯎꯝ ꯑꯗꯣ ꯄꯩꯁꯥꯁꯨ ꯀꯩꯁꯨ ꯌꯥꯝ ꯀ ꯌꯥꯝꯃꯅꯤ ꯊꯥꯗꯦ ꯑꯩꯁꯦ
ꯑꯗꯣ ꯄꯩꯁꯥ ꯌꯥꯝꯗꯕ ꯍꯥꯏꯁꯦ ꯌꯦꯡꯉꯁꯦꯕ ꯆꯍꯤ ꯑꯅꯤꯅꯤꯅ ꯆꯍꯤ ꯑꯅꯤꯗ ꯃꯣꯏ ꯄꯨꯂꯞ ꯀꯌꯥꯝ ꯆꯪꯉꯤꯅꯣ ꯑꯗꯨꯒ ꯊꯥꯗꯅ ꯀꯌꯥ ꯊꯤꯔꯛꯏꯅꯣꯗꯣ
ꯍꯣꯏ ꯑꯗꯨꯕꯨꯗꯤ ꯇꯝꯃꯒ ꯑꯗꯨꯝ ꯈꯪꯗꯣꯏ ꯂꯩꯔꯕꯅꯦꯕꯀꯣ ꯑꯗꯨꯒ ꯑꯩꯈꯣꯏꯒꯤ ꯒ꯭ꯔꯦꯖꯨꯋꯦꯁꯟꯒꯤ ꯇꯥꯏꯞꯇ ꯇꯝꯕ ꯂꯣꯏꯁꯤꯟꯅ ꯇꯣꯛꯄ ꯌꯥꯗꯦ ꯍꯥꯏꯕ ꯂꯩꯇꯦ ꯑꯗꯨꯅ ꯁꯤꯗꯤ ꯑꯗꯨꯝ ꯇꯝꯕ ꯂꯣꯏꯁꯤꯟꯅꯂꯔꯁꯨ ꯀꯩꯁꯨ ꯎꯀꯥꯏꯕ ꯅꯠꯇꯦꯗꯅ ꯁꯟ ꯂꯣꯏꯈꯔ ꯃꯥꯅꯦ ꯒ꯭ꯔꯦꯖꯨꯌꯦꯦꯁꯟ ꯂꯣꯏꯈ꯭ꯔ ꯑꯩ ꯀꯩꯁꯨ ꯃꯊꯥꯗ ꯌꯥꯝꯨ ꯀꯥꯟ ꯁꯥꯗ꯭ꯔꯦꯕ
ꯑꯗꯨꯅꯦ ꯑꯩꯁꯨ ꯁꯥꯗ ꯉꯝꯅꯕ ꯆꯠꯈꯤꯗꯧꯕ ꯑꯗꯨꯑꯣꯏꯗꯤ ꯑꯇꯣꯞꯄ ꯍꯥꯏ ꯍꯥꯏꯔꯨꯁꯤꯀꯣ ꯁꯤ ꯇꯧꯔꯁꯦ
ꯁꯤ ꯇꯧꯔꯁꯦ ꯑꯇꯣꯞꯄꯗ ꯌꯦꯡꯉꯨꯔꯤꯁꯦ ꯀꯩꯅꯉꯣꯗꯁꯨ ꯇꯧ ꯍꯥꯏꯔꯕꯅꯤꯅ ꯑꯩꯈꯣꯏꯒꯤ ꯇꯥꯃꯣ ꯊꯥꯖꯤꯟꯕꯤꯒꯦ ꯇꯧꯕꯅꯦꯕ ꯑꯩꯒꯤꯗꯣ ꯃꯥ ꯍꯥꯏꯩꯔꯛꯑꯦꯕ ꯉꯉꯥꯡ ꯐꯣꯟ ꯅꯪ ꯊꯥꯖꯤꯟꯒꯦ ꯇꯧꯕꯅꯦ ꯑꯣ ꯇꯤ ꯄꯤ ꯀꯩ ꯀꯥ ꯃꯌꯥꯝ ꯆꯪꯉꯦ ꯅꯨꯡꯗꯥꯡ ꯑꯣꯏꯔꯁꯨ ꯇꯧꯔꯛꯇ꯭ꯔꯕꯅꯤꯅ ꯑꯗꯨꯗ ꯉꯥꯜꯂꯥ ꯔꯣꯁꯟꯂꯥ ꯃꯇꯥꯎ ꯊꯥꯖꯤꯜꯂ ꯍꯥꯏꯕ
ꯑꯣ ꯑꯗꯨꯅꯦ ꯑꯗꯨꯗꯤ ꯀꯩꯅꯣ ꯁꯥꯏꯕꯔꯗꯨꯗ ꯇꯧꯔꯁꯦ ꯆꯪꯒꯗꯕ ꯗꯣꯀꯨꯃꯦꯟꯁꯤꯡꯗꯣ ꯄꯨꯂꯞ ꯁꯨꯈ꯭ꯔꯒꯅꯦ ꯇꯧꯔꯁꯦ
ꯎꯝ
ꯑꯩꯒꯤꯁꯨꯅꯦ ꯍꯥꯏ ꯋꯥꯅꯦꯕ ꯎꯝ ꯇꯥꯟ ꯆꯥꯗ꯭ꯔꯦ ꯑꯗꯨꯗꯤ ꯑꯩꯅ ꯑꯣꯏꯅ ꯑꯣ ꯕꯤ ꯁꯤ ꯇꯥꯟꯊꯣꯛꯄꯩ ꯑꯩ ꯑꯣꯏꯅ ꯆꯠꯄ ꯌꯥꯏꯌꯦꯕꯀꯣ ꯍꯥꯏꯗꯤ ꯊꯕꯛ ꯏꯪꯈꯥꯡꯁꯨ ꯅꯪꯅꯗꯕꯤ ꯑꯩꯈꯣꯏꯕ
ꯑꯣ ꯕꯤ ꯁꯤꯗꯣ ꯑꯣ ꯕꯤ ꯁꯤꯗꯣ ꯇꯥꯗꯣꯏ ꯅꯪ ꯍꯥꯟꯅ ꯏꯤꯆꯦꯗꯣ ꯂꯩꯔꯤ ꯅꯠꯇ꯭ꯔꯣ
ꯂꯩꯌꯦ
ꯑꯗꯨꯗꯤ ꯅꯣꯏ ꯑꯗꯨꯒꯤ ꯑꯦꯔꯤꯌꯥꯗ ꯁꯤ ꯔꯤꯅ꯭ꯌꯨ ꯑꯝꯇ ꯇꯧ ꯑꯗꯨꯝ ꯍꯥꯏꯌꯣ ꯑꯗꯨꯝ ꯌꯥꯔ ꯑꯗꯨꯕꯅꯤ ꯅ ꯃꯣꯏ ꯅꯝꯕꯔ ꯑꯗꯨꯝ ꯅꯝꯕꯔ ꯃꯊꯛꯇ ꯁꯦꯔꯦꯜ ꯅꯝꯕꯔ ꯂꯩꯗꯅ ꯑꯦꯟ ꯑꯗꯨ ꯑꯦꯝ ꯑꯦꯟ ꯇꯧꯔꯀꯥꯟꯗ ꯍꯦꯝ ꯑꯦꯦꯟ ꯇꯧꯔꯀꯥꯟꯗ ꯑꯗꯨꯝ ꯆꯤꯡꯊꯣꯛꯇꯣꯏꯅꯦꯕ ꯑꯗꯨꯃꯥꯏꯅ ꯂꯣꯏ ꯆꯤꯡꯊꯣꯛꯅꯩ ꯍꯥꯏꯥꯛꯇꯥꯔꯗꯤ ꯅꯪ ꯑꯗ ꯑꯅꯧꯕ ꯇꯥꯔꯒ ꯀꯩꯗꯧꯣꯏꯅ ꯑꯅꯧꯕ ꯇꯥꯥꯟꯕꯗ ꯄꯩꯁꯥ ꯀꯣꯞꯄ ꯑꯃꯨꯛ ꯆꯪꯉꯦ
ꯔꯤꯅ꯭ꯌꯨ ꯇꯧꯕꯗꯨꯅ ꯇꯧꯗ꯭ꯔꯤꯕꯀꯣ ꯑꯗ ꯑꯩꯈꯣꯏꯁꯨ ꯈꯨꯗꯣꯇꯣ ꯑꯗꯨꯝ ꯂꯣꯏ ꯇꯥꯟꯊꯣꯛꯄꯅꯦꯕ ꯑꯗ ꯑꯩꯈꯣꯏꯗꯅꯅꯥꯥꯏꯅ ꯃꯇꯝꯗꯤ ꯉꯔꯍꯥꯟ ꯖꯨꯟ ꯖꯨꯟ ꯁꯤꯛꯁꯇꯤꯟꯗ ꯖꯨꯂꯥꯏ ꯁꯤꯛꯁꯇꯤꯟꯗ ꯀꯩꯅꯣꯝ ꯃꯇꯝ ꯂꯣꯏ ꯇ꯭ꯋꯦꯟꯇꯤ ꯐꯣꯔ ꯑꯥꯎ ꯀꯩꯅꯣꯝ ꯃꯇꯝ ꯂꯣꯏꯈ꯭ꯔꯕꯅꯦꯕ
ꯎꯝ
ꯃꯇꯝ ꯂꯣꯏꯔꯒꯗꯤ ꯔꯤꯅ꯭ꯌꯨ ꯇꯧꯕꯁꯦ ꯌꯥꯒꯗ꯭ꯔꯥ ꯁꯤꯅꯦ
ꯑꯗꯨꯒꯅꯦ ꯅꯪꯅꯅꯦ ꯑꯗꯨꯗ ꯁꯥꯏꯕꯔ ꯀꯩꯀꯔꯥ ꯌꯧꯅꯤꯡꯗ꯭ꯔꯗꯤꯅꯦ ꯅꯠꯇꯦ ꯀꯩꯅꯣ ꯗꯤ ꯁꯤ ꯀꯩꯀꯥ ꯌꯧꯅꯤꯡꯗ꯭ꯔꯗꯤꯅꯦ ꯀꯩꯅꯣ ꯇꯧ ꯎꯝ ꯍꯧꯖꯤꯛ ꯆꯠꯂꯒꯅꯦ ꯍꯧꯖꯤꯛ ꯑꯅꯧꯕ ꯇꯥꯟꯊꯣꯛꯑꯄ ꯅꯨꯃꯤꯠ ꯃꯉꯥꯅꯤꯔ ꯃꯔꯤꯅꯤꯔ ꯆꯪꯕꯅꯦꯕ ꯁꯥꯏꯕꯔ ꯇꯧꯔꯒꯅ
ꯏꯕꯦꯝꯃꯗꯤ ꯁꯤꯒꯤꯅꯦ ꯍꯨꯏ ꯑꯩꯈꯣꯏ ꯁꯤꯒꯤꯗꯤ ꯀꯩꯅꯣ ꯇꯧꯕꯒꯤ ꯃꯣꯏ ꯑꯦꯛꯁꯇ꯭ꯔꯥ ꯄꯩꯁꯥ ꯂꯧꯋꯤ
ꯎꯝ
ꯑꯦꯛꯁꯇ꯭ꯔꯥ ꯄꯩꯁꯥ ꯄꯤꯁꯜꯂꯝꯃꯒꯗꯤꯀꯣ ꯅꯨꯃꯤꯠ ꯍꯨꯝꯅꯤꯗ ꯑꯗꯨꯝ ꯂꯧꯒꯦ ꯌꯥꯏꯑꯕ ꯑꯗꯨꯝ
ꯍꯈꯣꯏꯅꯦ ꯑꯗꯣ ꯑꯗꯨꯝ ꯗꯤ ꯁꯤ ꯇꯥꯟꯥꯟ ꯆꯠꯄ ꯈꯣꯠꯄ ꯇꯜꯂꯒꯗꯤ ꯍꯥꯏꯅꯤ ꯑꯩ ꯍꯥꯏꯁꯦ ꯑꯗꯨꯃꯥꯏꯅ ꯇꯧꯕꯁꯨ ꯌꯥꯅ ꯑꯩꯗꯤ ꯁꯤ ꯁꯨꯡꯆꯠ ꯆꯠꯂꯛꯇꯤꯕ ꯑꯃꯨꯛ ꯔꯛ ꯆ ꯀ꯭ꯌꯨꯗꯗꯒꯤ ꯍꯦꯟ ꯆ ꯎ ꯅꯨꯄꯤ ꯑꯃ
ꯑꯩꯈꯣꯏ ꯍꯩꯔꯣꯛꯇ ꯉꯇꯅꯦꯕ ꯇꯧꯔꯤꯁꯦ
ꯄ꯭ꯔꯣꯠꯁꯦꯁꯁꯨ ꯌꯥꯝ ꯁꯥꯡꯕ ꯃꯑꯣꯡ
ꯎ
ꯏꯪꯀꯝꯗꯨ ꯏꯟꯀꯝꯗꯨꯁꯨ ꯑꯗꯨꯝ ꯄꯨꯊꯣꯛꯑꯝꯃꯣ ꯑꯗꯨꯗꯤ ꯇꯥꯟꯊꯣꯛꯑꯝꯃꯣ
ꯏꯟꯀꯝꯗꯨꯁꯨ ꯄꯨꯟꯅ ꯃꯃꯥꯡ ꯇꯥꯟꯍꯈꯤꯕꯈꯤꯕꯒꯤꯅꯦ ꯄꯨꯂꯞ ꯑꯣꯏꯕꯅꯤꯅ ꯇꯥ ꯇꯃꯛ ꯇꯥꯟꯕ ꯑꯗꯨ ꯃꯇꯝ ꯍꯦꯛꯂ ꯇꯧꯔꯤꯦꯅꯤ
ꯑꯩ ꯐꯣꯟ ꯇꯧꯗꯕ ꯃꯌꯥꯝ ꯋꯥꯠꯂꯦ ꯍꯧꯖꯤꯛ ꯀꯀꯥꯗꯨꯁꯨ ꯐꯣꯟ ꯇꯧꯗꯣꯏꯉ ꯀꯀꯥ ꯐꯣꯟ ꯇꯧꯔꯀꯥꯟꯗ ꯑꯩ ꯄꯩꯁꯥ ꯀꯥꯎꯞꯈꯤꯗꯣꯏꯅꯦ ꯃꯉꯣꯟꯗ ꯑꯗꯨꯒ ꯃꯥ ꯑꯗꯨꯝ ꯆꯤꯡꯊꯣꯛꯑꯒ ꯋꯥꯆꯞꯄ ꯊꯥꯔꯛꯑꯅꯦꯕ ꯑꯗꯨꯒ ꯑꯩꯅ ꯁꯥꯏꯕꯔ ꯑꯃꯝꯗ ꯆꯤꯡꯊꯣꯛꯇꯕ ꯅꯠꯇ꯭ꯔꯒ ꯊꯥꯗꯕ ꯑꯗꯨꯃꯥꯏꯅ ꯇꯧꯅ ꯍꯥꯏꯔ ꯂꯣꯏꯔꯦ ꯑꯩꯒꯤ ꯆꯦ ꯍꯥꯟꯅꯒꯤ ꯅꯝꯕꯔꯗꯨꯣ ꯃꯥꯡꯈ꯭ꯔꯦ ꯍꯥꯏꯇꯥꯔꯁꯨ ꯃꯥꯒꯤ ꯗꯣꯀꯨꯃꯦꯟꯗ ꯌꯥꯎꯈ꯭ꯔꯕꯅꯦꯕ ꯃꯥꯅ ꯆꯤꯡꯊꯣꯛꯄ ꯄꯣꯠ ꯑꯣꯏꯕꯅꯤꯅ ꯑꯗꯨꯃꯥꯏꯅ ꯑꯃ ꯊꯝꯃꯣ ꯍꯥꯏꯕ ꯑꯩꯈꯣꯏ ꯀꯨꯏꯆꯠ ꯆꯠꯄ ꯃꯤꯅꯤꯅꯅꯦ ꯑꯗꯣ ꯍꯥꯏꯗꯤ ꯐꯣꯟꯁꯨ ꯑꯗꯨꯝ ꯍꯦꯡ ꯆꯠꯅꯕ ꯀꯥꯡꯕꯨꯅꯦ ꯐꯣꯟ ꯑꯗꯨꯝ ꯗꯤꯂꯦꯠ ꯇꯧꯕ ꯌꯥꯎꯋꯤꯗꯅ
ꯍꯣꯏ꯫
ꯑꯗꯨꯒꯅꯦ ꯍꯥꯟꯅ ꯃꯃꯥꯡ ꯆꯍꯤꯒꯤ ꯁꯦꯔꯤꯜ ꯅꯝꯕꯔ ꯀꯩꯅꯣ ꯅꯝꯕꯔꯗꯨꯗ ꯍꯟ ꯎꯝ ꯀꯣ ꯑꯗꯨꯗ ꯑꯃꯨꯛ ꯆꯤꯡꯊꯣꯛꯄꯗꯤ ꯌꯥꯗꯦꯕ꯫ ꯍꯟꯗꯛꯀꯤ ꯏꯅꯧ ꯅꯧꯅ ꯍꯟꯗꯛ ꯂꯣꯏꯈꯤꯕꯗꯣ ꯂꯣꯏꯈꯤꯕꯗꯣ ꯑꯗꯨꯗꯒꯤꯅꯦꯕ ꯆꯤꯡꯊꯣꯛꯇꯣꯏꯁꯦ꯫ ꯑꯗꯨꯒꯤ ꯃꯃꯥꯡ ꯃꯃꯥꯡꯒꯤꯗꯤ ꯌꯥꯗꯦꯕ꯫ ꯍꯟꯗꯛ ꯂꯣꯏꯈꯤꯕꯗꯨ ꯅꯝꯕꯔꯗꯨꯗꯅꯦ ꯆꯤꯡꯊꯣꯛꯇꯣꯏꯁꯦ꯫
ꯎꯝ ꯑꯗꯨꯏꯗꯤ ꯇꯧꯍꯧꯔꯁꯤ ꯃꯣꯏꯒꯤꯅ ꯄꯨꯡ ꯀꯌꯥꯅꯣꯗꯣ ꯌꯦꯡꯉꯒ ꯑꯗꯨꯒ ꯑꯩꯅꯁꯨ ꯑꯩ ꯀꯝꯄ꯭ꯌꯨꯇꯔ ꯇꯝꯕꯗꯣ ꯋꯥꯈꯜꯁꯦ ꯃꯨꯟꯅ ꯈꯜꯂ ꯀꯥꯟꯗ ꯀꯩꯅꯣꯒꯤꯗ ꯑꯗꯨꯝ ꯇꯧꯔꯁꯤꯔꯥ ꯈꯟꯕꯅꯦ ꯑ ꯑ ꯀꯔꯤ ꯇꯤꯖꯤꯒꯤ ꯑꯗꯨꯒꯤꯗꯣ꯫
ꯎꯝ ꯀꯩꯅꯣ ꯇꯧꯈꯣ ꯑꯦꯛꯖꯥꯝꯒꯤꯗꯣ ꯑꯗꯨ ꯉꯥꯏꯈꯣ ꯃꯇꯪ ꯅꯨꯡꯉꯥꯏꯔꯒ ꯇꯝꯒꯦꯁꯨ ꯇꯝꯃ ꯃꯊꯪ ꯊꯥ ꯃꯊꯪ ꯊꯥ ꯐꯖꯅ ꯇꯝꯒꯦ ꯇꯝꯃꯣ ꯎꯝ
ꯍꯣꯏ ꯑꯗꯨꯃꯥꯏꯅ ꯇꯧꯔꯒ ꯍꯥꯏꯗꯤ ꯑꯩꯅ ꯂꯣꯏꯅꯃꯛ ꯍꯣꯕꯦ ꯍꯣꯕꯦ ꯂꯣꯏꯅꯅ ꯍꯣꯔ ꯃꯇꯥꯛꯒꯨꯝ ꯇꯧꯔꯕ ꯀꯥꯟꯗ ꯑꯩꯉꯣꯟꯗ ꯂꯣꯏ ꯃꯥꯡꯉꯛꯀꯅꯦꯕ꯫
ꯃꯥꯅꯤ ꯃꯥꯡꯖꯕꯩ ꯃꯥꯡꯖꯕ ꯂꯥꯛ
ꯑꯗꯨꯅꯦ ꯑꯗꯨꯗꯤ ꯄꯩꯁꯥꯁꯨ ꯁꯪꯕ ꯃꯥꯡꯗꯣ ꯁꯔꯨꯛꯄꯨꯗꯤ ꯋꯥꯈꯜ ꯃꯨꯟꯅ ꯈꯜꯂꯒ ꯇꯞꯊꯔ ꯇꯧꯕꯅ ꯐꯩꯌꯦꯕ꯫
ꯎꯝ꯫
ꯑꯗꯣꯏ ꯈꯜꯂꯒ ꯇꯧꯔꯤꯕꯅꯤ ꯍꯥꯏꯗꯤ ꯐ꯭ꯔꯤꯗ ꯂꯩ ꯍꯥꯏꯖꯕ ꯋꯥꯅꯦꯕ ꯍꯧꯖꯤꯛꯁꯦ ꯂꯩ ꯑꯩꯈꯣꯏꯁꯨ ꯂꯩꯅꯤꯡꯕꯄꯣꯟꯇꯦ ꯑꯗꯨꯁꯨ ꯎꯄꯥ ꯂꯩꯏꯇꯝ ꯂꯩꯌꯦꯗꯅ
ꯃꯥꯅꯦ
ꯎꯝ ꯍꯧꯖꯤꯛꯀꯤꯗꯣ ꯇꯧꯁꯜꯂꯁꯦ ꯑꯗꯨꯗꯨꯒ ꯑꯩꯁꯦ ꯉꯁꯤ ꯗꯦꯠ ꯀꯌꯥꯅꯣ꯫
ꯗꯦꯠ ꯁꯕꯦꯟ ꯂꯣ ꯑꯦꯠꯂꯣ ꯑꯦꯠꯂꯣ ꯀꯩꯅꯣ
ꯑꯣ ꯉꯁꯤ ꯑꯩꯠ ꯑꯥ ꯑꯩꯈꯣꯏ ꯗꯅꯁꯨꯅꯦ ꯁꯥꯏꯕꯔꯒꯤ ꯑꯩꯈꯣꯏ ꯇꯧꯕꯤꯈꯤꯕ ꯃꯤꯗꯣ ꯑꯗꯨꯗ ꯐꯣꯟ ꯇꯧꯕꯁꯦ ꯁꯨꯡꯆꯠ ꯆꯠꯇꯕ꯫ ꯇꯥꯟ ꯆꯥꯗ꯭ꯔꯒꯗꯤ ꯑꯩꯅꯁꯨ ꯆꯠꯇꯣꯔꯤꯕ
ꯑꯣꯏꯔꯁꯨ ꯒꯥꯔꯤ ꯊꯧꯍꯩꯅꯤ ꯁꯠ ꯆꯠꯄ ꯀꯣꯏꯕꯤꯝꯃꯥ ꯍꯥꯏꯗꯤꯅꯦ ꯁꯤꯒꯨꯝꯕ ꯁꯤꯒꯨꯝꯕ ꯆꯦꯒꯤꯁꯤ ꯆꯦꯒꯤꯁꯤꯅꯦ ꯊꯦꯡꯗꯕ ꯁꯨꯡꯌꯥ ꯌꯥꯗꯦꯕ ꯇꯁꯦꯡꯅ ꯆꯦꯒꯤꯁꯤꯗꯤ ꯅꯪꯍꯧꯗꯕꯅꯦꯕ ꯍꯦꯛꯇ
ꯑꯗꯨꯅꯦ ꯑꯩꯈꯣꯏꯗꯥꯗ ꯍꯥꯏꯔꯁꯨ ꯃꯥꯗꯨ ꯊꯕꯛꯁꯦ ꯆꯤꯟꯅꯤꯡꯕꯅꯤꯅꯅꯦ ꯑꯗꯨꯝ ꯍꯦꯛꯇ ꯑꯗꯨꯝ ꯕꯔꯝ ꯑꯣꯏꯗꯦꯕ
ꯑꯗꯩꯒꯤ ꯍꯧꯖꯤꯛ ꯑꯩꯈꯣꯏ ꯏꯕꯥꯅꯤꯒꯤ ꯇꯥꯛꯁ ꯃꯌꯥꯝ ꯋꯥꯠꯂꯤꯅꯦ ꯅꯪ ꯍꯧꯖꯤꯛ ꯂꯣꯏꯁꯤꯟꯕꯗꯣ ꯀꯣꯛ ꯆꯥꯛꯇꯣꯏꯅꯤ ꯈꯪꯉꯕ ꯑꯩꯁꯨ ꯀꯣꯛ ꯆꯥꯛꯑꯦ ꯇꯁꯦꯡ
ꯍꯝ
ꯑꯩ ꯑꯃ ꯇ꯭ꯔꯥꯟꯁꯀ꯭ꯔꯤꯞꯁꯟꯒꯤꯗꯨꯗꯤ ꯂꯣꯏꯗꯤ ꯂꯣꯏꯗꯣꯔ꯭ꯕꯅꯦꯕ꯫ ꯊꯥꯔꯇꯤ ꯁꯚꯦꯟ ꯊꯥꯔꯇꯤ ꯁꯤꯛꯁꯇ ꯀꯩꯅꯣꯝ ꯌꯧꯈ꯭ꯔꯔꯝꯃꯦ ꯑꯩ
ꯅꯪꯊꯨꯏꯍꯦ ꯑꯃ ꯀꯩꯅꯣꯗ ꯉꯥꯡꯕꯗꯣ꯫
ꯃꯣꯏꯅ ꯉꯥꯡꯉꯛꯑꯒ ꯑꯩꯅ ꯁꯦꯝꯗꯣꯛꯄꯗꯣ ꯏꯔꯒ꯫ ꯃꯣꯏꯅꯅꯦ ꯉꯥꯡꯉꯛꯀꯅꯦꯕ ꯚꯣꯏꯁꯇꯥ ꯑꯗꯨ ꯍꯥꯟꯅ ꯇꯧꯊꯣꯛꯑꯦ꯫ ꯑꯃꯗꯨꯗꯤ ꯚꯣꯏꯁꯀꯤꯗꯣ ꯑꯩ ꯚꯣꯏꯁꯀꯤ ꯇꯧꯗ꯭ꯔꯤꯕꯀꯣ꯫
ꯚꯦꯂꯤ ꯇꯦꯁꯟꯒꯤꯗꯨ ꯍꯥꯟꯅ ꯇꯧꯕ꯫
ꯕꯦꯔꯤꯇꯦꯁꯟꯒꯤꯗꯨ ꯍꯥꯟ ꯇꯧꯊꯣꯛꯑꯦ꯫
ꯎꯝ꯫
ꯂꯣꯏꯗꯔꯤ꯫
ꯑꯩ ꯉꯔꯥꯡ ꯇꯧꯗꯧꯗꯣ ꯅꯦꯠꯇꯣ ꯁꯨꯡꯌꯥ ꯑꯩ ꯉꯔꯥꯡ ꯅꯨꯃꯤꯠ ꯆꯨꯞꯄꯝꯅꯦꯠꯁꯦ ꯀꯃꯥꯏꯅ ꯇꯧꯕꯅꯣ
ꯎꯝ ꯉꯔꯥꯡ ꯅꯦꯠ ꯅꯨꯡꯉꯥꯏꯇꯦ ꯅꯦꯠ ꯋꯥꯛ ꯅꯨꯡꯉꯥꯏꯇꯦ
ꯑꯁ ꯕꯣ ꯀꯥꯏꯁꯦ ꯃꯤꯍꯨꯟꯁꯦ ꯀꯥꯡꯕꯅꯤꯀꯣ ꯆꯔꯞ ꯆꯔꯞ ꯆꯔꯞ
ꯒꯣꯜ ꯂꯣꯏꯔꯝꯗꯥꯏꯗ ꯅꯠꯇ꯭ꯔꯣ ꯆꯪꯈꯠꯂꯛꯏꯗꯣ
ꯃꯥꯅꯦ ꯍꯥꯞꯄ ꯃꯇꯨꯡꯗꯒꯤ ꯂꯣꯏꯔꯝꯗꯥꯏꯗ ꯂꯥꯁ ꯑꯋꯥꯔ ꯁꯋꯥꯏ ꯄꯤꯔꯛꯄ ꯀꯥꯟꯗ ꯑꯗꯨꯒ ꯑꯥ ꯁꯣꯝꯅꯥꯀꯟꯗ ꯅꯦꯋꯥꯛꯁꯦ ꯅꯨꯡꯉꯥꯏꯇ꯭ꯔꯦ ꯑꯗꯩꯒꯤ ꯑꯅꯝꯕꯅ ꯑꯝꯇ ꯅꯨꯡꯉꯥꯏꯅꯗ꯭ꯔꯦꯗꯅ ꯑꯗꯨꯒ ꯊꯦꯡꯒꯠꯂꯛꯑꯀꯥꯟꯗꯗꯤ ꯅꯨꯡꯉꯥꯏꯔꯛꯑꯦ ꯃꯤꯅ ꯇꯨꯝꯅꯤꯡꯉꯛꯑꯀꯥꯟꯗꯗꯤ ꯏꯁ ꯀꯩꯅꯣꯒꯤ ꯌꯦꯡꯅꯤꯡꯕꯅꯦ ꯑꯩꯁꯦ ꯍꯂꯥꯟꯒꯤ ꯅꯣꯔꯋꯦꯒ ꯀꯅꯥꯒꯅꯣꯝ ꯇꯥꯕꯅꯦ ꯑꯗꯨ ꯄꯨꯡ ꯑꯅꯤ ꯑꯅꯤ ꯃꯈꯥꯏꯗ
ꯁ꯭ꯄꯦꯟꯒ ꯀꯩꯅꯣꯗꯨ ꯅꯠꯇ꯭ꯔꯣ ꯗꯦꯠ ꯇꯣꯟꯇꯤ ꯁꯕꯦꯟꯗ ꯅꯠꯇ꯭ꯔꯣ
ꯇꯣꯟꯇꯤ ꯁꯕꯦꯟ ꯑꯣꯏꯔꯝꯃꯣꯏꯗ
ꯍꯣꯏ ꯑꯗꯨꯒꯤꯗꯨꯅ ꯃꯔꯛꯇ ꯑꯣꯏꯝꯔꯒꯅꯤ ꯑꯩꯅ ꯌꯦꯡꯅꯤꯡꯉꯤꯁꯤꯅ ꯃꯣꯏ ꯏꯁꯄꯦꯟꯒ ꯍꯂꯥꯟꯒꯗꯣ ꯃꯣꯏ ꯅꯣꯔꯋꯦꯒꯗꯣ
ꯑꯗꯨꯅꯦ ꯍꯂꯥꯟꯗꯣ ꯑꯝꯇ ꯌꯦꯡꯒꯦꯇꯧꯅꯤ ꯄꯨꯡ ꯑꯅꯤ ꯃꯈꯥꯏꯗ ꯅꯣꯡꯉꯥꯜ ꯂꯝꯗꯥꯏ ꯑꯩ ꯑꯗꯨ ꯁꯣꯏ ꯌꯦꯡꯗꯅ ꯇꯣꯛꯑꯣꯏ
ꯑꯁ ꯏꯕꯦꯝꯃ ꯇꯟꯕꯨ ꯇꯥꯟꯗꯦ ꯍꯧꯕꯨ ꯍꯧꯒꯧꯂꯦ ꯏꯕꯦ ꯑꯩ
ꯎꯝ ꯉꯁꯤꯅꯦ ꯍꯦꯛ ꯇꯨꯝꯗꯕꯒꯅꯦ ꯄꯨꯡ ꯑꯃ ꯑꯃ ꯈꯔ ꯍꯦꯜꯂꯞ ꯇꯥꯔꯦꯕꯀꯣ ꯇꯨꯝꯃꯛꯄ ꯑꯩꯁꯦ ꯍꯦꯛ ꯇꯨꯝꯊꯔꯛꯄꯒꯅꯦ ꯏꯕꯦꯝꯃ ꯑꯩꯈꯣꯏ ꯃꯥ ꯑꯩꯈꯣꯏ ꯕꯥꯍꯣꯏ ꯊꯦꯔꯥꯄꯤ ꯆꯠꯄꯒꯤ ꯑꯃꯨꯛ ꯄꯨꯡ ꯑꯍꯨꯝ ꯄꯨꯡ ꯑꯍꯨꯝꯗꯃꯨꯛ ꯐꯣꯟ ꯇꯧꯔꯛꯑꯦ ꯑꯩꯈꯣꯏ ꯅꯦ ꯍꯣꯏ ꯑꯗꯩꯗꯤ ꯑꯃꯨꯛ ꯑꯩꯈꯣꯏꯃꯥ ꯑꯃꯨꯛ ꯑꯩꯅ ꯍꯧꯗꯣꯛꯄ ꯆꯠꯂꯦ ꯇꯨꯝꯊꯕꯒ ꯍꯧꯗꯣꯛꯎꯔꯦ ꯑꯗꯩ ꯑꯃꯨꯛ ꯇꯨꯝꯊꯔꯦ ꯏꯁꯥꯗꯨꯁꯨ ꯂꯣꯛꯁꯦ ꯇꯧꯒꯦ ꯇꯧꯒꯦ ꯇꯧꯋꯦꯕ ꯑꯃ ꯁꯥꯏꯅꯁ ꯀ ꯇꯧ ꯍꯧꯔꯛꯄꯒꯤ ꯑꯃ ꯅꯨꯡꯉꯥꯏꯇꯕꯤꯗꯣ ꯀꯣꯜ ꯀꯛꯎ ꯑꯩ ꯃꯨꯛ ꯇꯧꯔꯛꯀꯦ
ꯉꯥꯏꯈꯣꯀꯣ ꯐꯣꯟꯁꯦ ꯍꯦꯡ ꯆꯠꯂꯦ ꯌꯥꯗ꯭ꯔꯦ